ꯍꯜꯂꯣ ꯑ ꯇꯥꯏꯌꯦ
ꯀꯩꯗꯧꯔꯤꯒꯦ
ꯑꯁ ꯍꯧꯖꯤꯛꯅ ꯍꯧꯒꯠꯂꯒ ꯇꯦꯔꯦꯁꯇ ꯄꯣꯊꯥꯔꯒ ꯂꯩ
ꯑꯩꯌꯥ ꯌꯥꯝ ꯀꯩ ꯍꯥꯏꯁꯤꯔꯥ ꯌꯥꯝ ꯂꯦꯝꯃꯦꯍꯦ ꯑꯗꯨꯗꯤ
ꯑꯁ ꯋꯥ ꯁꯥꯃꯟꯕꯒꯤ ꯔꯨꯝꯗ ꯂꯩꯕ ꯅꯨꯡꯉꯥꯏꯇꯕꯩ ꯇꯦꯔꯦꯁ ꯀꯥꯕꯅꯦ
ꯑꯣ ꯌꯥꯝ ꯊꯦꯡꯉꯦꯍꯦ ꯍꯧꯒꯠꯄ ꯕꯣꯜ ꯌꯦꯡꯕ꯭ꯔꯥ
ꯍꯣꯏ ꯕꯣꯜ ꯌꯦꯡꯕꯒꯤ ꯑꯗꯨꯝ ꯊꯦꯡꯈ꯭ꯔꯦ
ꯑꯥ ꯑꯗꯨꯗꯤ ꯀꯅꯥꯕꯨ ꯁꯞꯄꯣꯔꯠ ꯇꯧꯕ꯭ꯔꯣ
ꯄꯣꯕ ꯇꯤꯝ ꯑꯄꯣꯕ ꯇꯤꯝꯗꯣ
ꯍꯥꯥ
ꯄꯣꯈ꯭ꯔꯕ ꯇꯤꯝꯗꯣ
ꯑꯥ ꯑꯗꯨꯅꯦ ꯆꯞ ꯃꯥꯟꯅꯩ
ꯅꯪꯁꯨ ꯕ꯭ꯔꯥꯖꯤꯜ ꯂ
ꯍꯣꯏ ꯕ꯭ꯔꯥꯖꯤꯜꯅꯦ ꯀꯔꯤꯔꯥ ꯕ꯭ꯔꯥꯖꯤꯜꯒꯤ ꯕꯤꯛ ꯐꯦꯟꯅꯦ ꯀ꯭ꯔꯤꯔ
ꯅꯨꯡꯉꯥꯏꯇꯕꯅꯤ ꯉꯁꯤ ꯍꯧꯖꯤꯛꯐꯥꯎ ꯑꯩ ꯁꯥꯎꯔꯒ ꯑꯗꯨꯝ ꯇꯦꯔꯦꯁꯇ ꯂꯩ
ꯑꯗꯨ ꯇꯧꯕ꯭ꯔꯥ ꯅꯪꯁꯨ
ꯍꯣꯏ
ꯍꯣꯏ ꯑꯩꯁꯨꯅꯦ ꯑꯩꯌꯥ ꯌꯥꯝ ꯅꯨꯡꯉꯥꯏꯇꯦ
ꯍꯣꯏ ꯆꯥꯟꯁꯨ ꯌꯥꯝ ꯂꯩꯕꯅꯦ ꯑꯗꯨ ꯑꯣꯏꯔꯁꯨ ꯗꯥꯥꯎ ꯂꯩꯇꯕꯒꯤꯀꯣ
ꯑꯣ ꯑꯗꯨꯅꯦ ꯍꯣꯏ ꯍꯣꯏ ꯍꯣꯏ ꯗꯥꯎ ꯂꯩꯇꯦ ꯃꯣꯏꯁꯦ ꯀꯔꯤ ꯍꯥꯏꯁꯤꯔ ꯑꯇꯣꯞꯄꯗ ꯑ ꯖꯄꯥꯟꯒꯨꯝꯕ ꯃꯣꯔꯣꯀꯣꯒꯨꯝꯕ ꯁꯥꯟꯅꯕ ꯀꯥꯟꯗꯗꯤ ꯌꯥꯝ ꯌꯥꯝꯅ ꯐꯤꯡꯕ ꯀꯩ ꯍꯥꯏꯁꯤꯔꯦ ꯌꯥꯝ ꯑꯗꯨꯝ ꯇꯧꯋꯦ ꯑꯗꯨꯒ ꯉꯔꯥꯡꯗꯣ ꯑꯩ ꯀꯩꯒꯤꯔꯥ ꯈꯪꯗꯦ
ꯃꯃꯩꯗ ꯀꯔꯤ ꯀꯔꯤ ꯍꯥꯏꯁꯤꯔꯥ ꯄꯦꯟꯗꯕ ꯂꯩꯕꯒꯤꯔ ꯐꯖ ꯖꯅꯁꯨ ꯂꯥꯛꯍꯧꯗꯦ ꯍꯣꯏ ꯅꯤꯗ ꯐꯨꯠꯕꯣꯜꯗꯤꯒꯣ
ꯍꯣꯏ ꯂꯥꯛꯇꯤ ꯂꯥꯛꯅꯤ ꯑꯗꯨ ꯑꯣꯏꯔꯁꯨ ꯑꯩꯅ ꯁꯞꯄꯣꯔꯠ ꯇꯧꯕ ꯅꯨꯄꯥꯗꯣ ꯃꯥꯒꯤ ꯂꯥꯁ ꯃꯦꯠꯁꯅꯦꯗꯅꯥ
ꯑꯗꯨ ꯑꯣꯏꯔꯁꯨ ꯃꯥꯗꯤ ꯀꯣ ꯃꯥꯗꯤ ꯆꯜꯂꯤꯅꯦ
ꯍꯣꯏ ꯍꯣꯏ ꯍꯣꯏ ꯑꯗꯨꯅꯦ ꯒꯣꯜ ꯑꯃꯗꯤ ꯆꯜꯂꯦ ꯑꯗꯨꯒꯤ ꯍꯔꯥꯎꯕꯅꯦ ꯅꯠꯇ꯭ꯔꯗꯤ ꯑꯌꯥ ꯌꯥꯝꯅ ꯊꯃꯣꯏ ꯀꯥꯏꯔꯅꯤ
ꯃꯥꯗꯤ ꯃꯦꯠꯁ ꯇꯤ ꯌꯥꯝ ꯐꯪꯗꯦꯕꯀꯣ
ꯑꯥꯎ ꯑꯗꯨꯅꯦ ꯃꯥ ꯁꯣꯛꯄꯗꯣ ꯃꯥ ꯁꯣꯛꯄꯒꯤ ꯃꯦꯠꯁꯁꯨ ꯌꯥꯝꯅ ꯐꯪꯗꯦ ꯑꯗꯨ ꯑꯣꯏꯔꯁꯨ ꯑ ꯉꯔꯥꯡ ꯁꯅꯥꯅꯕꯒꯤ ꯌꯥꯝ ꯍꯔꯥꯎꯋꯦ ꯃꯥꯕꯨ ꯎꯔꯒ ꯑꯁ ꯑꯦꯅꯔꯖꯤꯁꯤꯡꯁꯦ ꯂꯣꯏ ꯀꯥꯈ꯭ꯔꯦ ꯍꯥꯏꯁꯤꯔꯥ
ꯍꯥ ꯍꯥ
ꯌꯦꯡꯕ ꯅꯨꯡꯉꯥꯏꯌꯦꯦ ꯑꯗꯨ ꯑꯣꯏꯔꯁꯨ ꯈꯖꯤꯛ ꯈꯖꯤꯛꯀꯣ ꯃꯥꯅ ꯆꯪꯕꯗꯣ ꯑꯗꯨꯒꯤ ꯐꯨꯜ ꯃꯦꯠꯁ ꯆꯪꯗꯕꯒꯤ
ꯍꯣꯏ ꯑꯗꯨꯒꯤꯅꯦ ꯍꯣꯏ ꯑꯗꯨꯅꯦ ꯚ ꯉꯝꯃꯁꯨ ꯉꯝꯗ꯭ꯔꯁꯨꯀꯣ
ꯍꯣꯏ ꯑꯗꯨꯅꯦ
ꯎꯕꯨ ꯎꯔꯗꯤ ꯑꯗꯨꯝ
ꯎꯝ ꯑꯗꯣ ꯑ ꯐꯨꯜꯗꯤ ꯎꯅꯤꯡꯕ ꯑꯗꯨꯒ ꯀꯤꯗꯤ ꯀꯤꯕ ꯃꯥꯗꯣ ꯏꯟꯖꯣꯔ ꯇꯧꯔꯒ ꯑꯃꯨꯛꯀ ꯃꯤꯅ ꯏꯟꯖꯣꯔ ꯇꯧꯕ ꯇꯩꯕ ꯃꯐꯝꯗ ꯀꯥꯎꯔꯗꯤꯀꯣ
ꯑ
ꯁꯦꯝꯕ ꯌꯥꯔꯣꯏꯕ ꯑꯗꯨꯒꯤꯀꯣ ꯑꯩ ꯌꯥꯝ ꯄꯥꯈꯠ ꯅ ꯄꯥꯈꯠꯄꯅ ꯂꯣꯏꯔꯦ ꯃꯥꯅ ꯀꯔꯤ ꯍꯥꯏꯁꯤꯔꯥ ꯍꯣꯏ ꯍꯣꯏ ꯑꯗꯨꯝ ꯇꯧꯋꯦ ꯎꯝ ꯀꯟꯅꯗꯤ ꯇꯧꯕ ꯌꯥꯗꯦꯗꯅ ꯑꯗꯨꯒꯤ ꯑꯗꯨ ꯑꯣꯏꯔꯁꯨ ꯃꯥꯒꯤ ꯀꯔꯤ ꯍꯥꯏꯁꯤꯔꯥ ꯑꯗꯨꯝ ꯍꯩꯌꯦ
ꯌꯥꯔꯗꯤ ꯅꯦꯛꯁ ꯌꯥꯔꯗꯤ ꯃꯥ ꯅꯦꯛꯁ ꯃꯦꯆ ꯁꯦ ꯌꯥꯎꯕꯁꯨ ꯌꯥꯕꯅꯦ
ꯑ ꯍꯣꯏ ꯃꯦ ꯑ ꯅꯦꯛꯁ ꯋꯥꯔꯜꯀꯞꯇꯗꯤ ꯃꯥꯁꯦ ꯆꯪꯒꯗꯕ ꯃꯥꯟꯗꯦ ꯍꯟꯗꯛꯀꯤꯅ ꯂꯣꯏꯈ꯭ꯔꯕ ꯃꯥꯜꯂꯦ ꯃꯥꯒꯤꯁꯦ
ꯂꯣꯏꯔꯁꯨ ꯃꯥ ꯍꯟꯗꯛ ꯀꯔꯤꯔ ꯆꯍꯤꯀꯣ
ꯑꯧ ꯑꯣ ꯑꯗꯨ ꯑꯣꯏꯔꯁꯨ ꯂꯣꯏꯔꯒꯅꯤꯅ ꯍꯥꯏꯗꯅ ꯂꯥꯁ ꯃꯦꯆꯅꯦ ꯍꯥꯏꯌꯦ ꯃꯥꯒꯤ
ꯍꯥ
ꯂꯥꯁ ꯃꯦꯠꯆꯅꯦ ꯍꯥꯏꯌꯦ ꯍꯟꯗꯛꯀꯤꯅ
ꯍꯣꯏ ꯑꯗꯨ ꯑꯣꯏꯔꯁꯨ ꯔꯣꯅꯦꯜꯗꯣꯗꯤꯀꯣ
ꯑꯥꯎ
ꯑꯗꯨ ꯑꯗꯨ ꯑꯗꯨꯗꯤ ꯃꯥꯗꯤ ꯐꯣꯔꯇꯤ ꯋꯥꯟ ꯏꯌꯥꯔꯗ ꯑꯗꯨꯝ ꯅꯥꯕꯅꯦꯕ
ꯍꯣꯏ ꯃꯦꯁꯤꯁꯨ ꯀꯣ
ꯑꯣꯏ ꯃꯁꯤꯗꯤ ꯈꯔ ꯆꯍꯤ ꯈꯔ ꯐ꯭ꯔꯦꯟꯁ ꯂꯥꯏꯞꯅꯦ ꯔꯦꯅꯥꯜꯗꯣꯒꯤꯀꯣ ꯔꯣꯅꯥꯜꯗꯣ ꯔꯦꯅꯥꯜꯗꯣꯅ ꯍꯥꯟꯅ
ꯑꯍꯟꯥꯟꯕ꯭ꯔꯥ ꯑꯣ ꯑꯩ ꯌꯥꯝ ꯃꯥꯟꯗꯦꯀꯣ
ꯍ
ꯑꯩꯁꯤ ꯈꯛꯇ ꯈꯪꯉꯦ ꯍꯣꯏ ꯍꯣꯏ ꯃꯤꯦꯁꯤꯅ ꯑꯍꯥꯟꯕ ꯃꯥꯜꯂꯦ ꯈꯔ ꯑ ꯀꯦꯁꯤꯔꯥ ꯁꯣꯔꯠ ꯑꯣꯏꯕꯒꯤ ꯑꯣꯏꯔꯝꯅꯤ ꯑꯣ
ꯑꯗꯨꯅ ꯅꯥꯏꯃꯔꯅ ꯊꯥꯔꯇꯤ ꯐꯣꯔ ꯃꯦꯁꯤꯅ ꯐꯣꯔꯇꯤ ꯋꯥꯟ ꯍꯣꯏ ꯃꯁꯤꯗꯤ ꯑ ꯥꯏꯃꯥꯔꯗꯤ ꯑꯃꯨꯛ ꯁꯥꯟꯅꯕ ꯐꯥꯡꯉꯕꯁꯨ ꯌꯥꯏ
ꯑꯣ ꯍꯣꯏ ꯑꯁ ꯌꯥꯝ ꯃꯥꯟꯗꯦꯍꯦ ꯑꯩ ꯑꯩꯗꯤ ꯉꯁꯤ ꯈꯛ ꯈꯪꯉꯦꯍꯦ ꯑꯩꯗꯤ ꯃꯦꯆꯅꯥ ꯑꯍꯕ꯭ꯔꯥ ꯝ ꯈꯜꯂꯤꯕꯅꯦ ꯑꯣ ꯅꯅꯤ ꯀꯧꯕ ꯅꯥꯒꯥ ꯃꯥꯒꯥ ꯂꯩ ꯃꯤꯅꯥꯕ꯭ꯔ
ꯑꯩ ꯑꯇꯣꯝꯗ ꯂꯩꯕꯅꯦ
ꯑꯣ
ꯂꯪꯗꯤ
ꯀꯩꯀꯩ ꯇꯧꯔꯤꯒꯦ ꯑ ꯑꯩꯗꯤ ꯍꯣꯏ ꯑꯩꯁꯨ ꯐ꯭ꯔꯤ ꯂꯩꯌꯦ
ꯀꯅꯥ ꯀꯅꯥ ꯂꯩꯕ ꯅꯪꯒꯤ
ꯑꯩꯈꯣꯏ ꯏꯃꯥꯟꯅꯕꯤꯒ ꯑꯗꯨꯝ ꯂꯩꯌꯦ ꯄꯨꯟꯅ
ꯑꯣ ꯍꯣꯁꯇꯦꯜꯂꯥ ꯅꯠꯇ꯭ꯔꯒꯔꯦꯟꯅ
ꯑꯔꯦꯟꯅ
ꯂꯝꯄꯥꯛꯇꯔ ꯆꯤꯡꯗꯨꯔ
ꯂꯝꯄꯥꯛꯇꯅꯦ ꯍꯟꯗꯛꯇꯤ
ꯑ
ꯂꯩꯔꯁꯨꯀꯣ ꯆꯤꯡꯗ ꯆꯠꯇꯦꯕ ꯑꯩꯈꯣꯏ ꯀꯣꯂꯦꯖꯁꯦ ꯍꯌꯦꯡꯔꯥ ꯀꯥꯗꯣꯏꯅꯦꯕ ꯑꯗꯨꯒꯤꯀ
ꯐꯔꯅꯦ ꯑꯗꯨꯗꯤ
ꯅꯪꯒꯤ ꯁ꯭ꯀꯨꯜ ꯇꯝꯕ꯭ꯔꯥ ꯅꯠꯇ꯭ꯔꯒ ꯀꯩ ꯇꯧꯕ꯭ꯔꯥ ꯊꯕꯛ ꯇꯧꯕ꯭ꯔꯥ ꯑꯣ ꯌꯥꯝ ꯐꯩꯍꯦ ꯍꯣꯏ ꯅꯨꯡꯉꯥꯏꯕꯅꯦ ꯀꯂꯦꯖ ꯇꯝꯕꯅ
ꯍ
ꯑ
ꯀꯔꯤ ꯃꯊꯦꯜ ꯊꯣꯡꯉꯦ ꯉꯁꯤꯗꯤ
ꯉꯁꯤꯗꯤ ꯈꯪꯗꯦ ꯑꯩꯈꯣꯏꯅꯤꯅꯦꯅ ꯊꯣꯡꯗ ꯀꯩ ꯍꯤꯟꯖꯥꯡꯅ ꯈꯪꯗꯦ ꯃꯅꯝꯗꯤ ꯅꯃꯦ
ꯑꯍꯥꯎꯕ ꯃꯅ ꯅꯝꯕ꯭ꯔꯥ
ꯍꯣꯏ ꯌꯥꯝ ꯑꯍꯥꯎꯕ ꯃꯅꯝꯅꯦ ꯑꯗꯨꯒꯤ ꯍꯧꯖꯤꯛ ꯆꯥꯛ ꯂꯥꯎꯃꯦ ꯆꯥꯅꯤꯡꯈ꯭ꯔꯦ
ꯌꯥ ꯅ ꯅꯈꯣꯏꯒꯤꯗꯤ ꯆꯥꯛ ꯏꯟꯁꯥꯡ ꯊꯣꯡꯅꯤꯉꯥꯏ ꯃꯤ ꯂꯩꯕꯒꯤ
ꯍꯣꯏ ꯑ ꯉꯁꯤ ꯈꯛꯇꯅꯦ ꯍꯥꯏꯕꯗꯤ ꯑꯩꯁꯨ ꯕꯣꯜ ꯌꯦꯡꯕꯒꯤ ꯋꯥꯕꯗ ꯉꯥꯏꯔꯒ ꯑꯗꯨꯒ ꯉꯝꯁꯨ ꯉꯝꯗꯦ ꯑꯩꯅ ꯁꯞꯄꯣꯔꯠ ꯇꯧꯕꯗꯣ ꯑꯁ ꯀꯌꯥꯝ ꯃꯥꯡꯉꯦ ꯑꯩꯗꯣ ꯑꯣ ꯐꯥꯒꯤ ꯇꯧꯕꯅꯦ ꯀꯌꯥꯝ ꯃꯥꯡꯗꯦ ꯑꯩꯒꯤ ꯏꯄꯥ ꯑꯣꯏꯗꯅ ꯑꯩꯒꯤ ꯅꯨꯄꯥꯗꯣ ꯄ꯭ꯂꯦ ꯇꯧꯋꯦꯗꯅ ꯁꯅꯥꯏꯗꯅ ꯑꯗꯨꯒ ꯒꯣꯜ ꯑꯃꯁꯨ ꯆꯜꯂꯦ ꯃꯥꯅ
ꯁꯤꯗ ꯍꯥꯏꯅꯦ ꯅꯪꯒꯤ ꯅꯪꯒꯤ ꯅꯨꯄꯥ ꯀꯥꯎꯈ꯭ꯔꯦꯅꯦ ꯉꯁꯤꯗꯤ
ꯑ ꯍꯥ ꯍꯥ ꯑꯥ ꯀꯥꯎꯗꯦ
ꯑꯩꯏꯁ
ꯑꯌꯥ ꯃꯥꯅ ꯀꯥꯞꯄꯗꯣ ꯌꯥꯝꯅ ꯅꯨꯡꯁꯤꯌꯦꯀꯣ
ꯍꯣꯏ ꯍꯣꯏ
ꯈ꯭ꯋꯥꯏꯗꯒꯤ ꯅꯨꯡꯁꯤꯌꯦ ꯑꯩꯗꯤ ꯑꯩꯌ ꯃꯥ ꯀꯞꯄꯗꯣ ꯎꯔꯒ ꯀꯞꯄꯦ ꯑꯩꯗꯤ
ꯍꯍ ꯆꯥꯟꯁ ꯂꯒꯅꯤꯗ ꯃꯥꯗꯤ ꯅꯦꯛ ꯁ ꯅꯦꯛꯁ ꯋꯥꯜ ꯀꯞꯗ ꯆꯥꯟꯁ ꯂꯩꯕꯁꯨ ꯌꯥꯏ
ꯇ꯭ꯔꯗꯤ ꯑꯁ ꯌꯥꯝ ꯃꯥꯎꯉꯦ ꯌꯦꯡꯅꯤꯡꯉꯦ ꯑꯃꯨꯛꯀ ꯃꯥꯒꯤ ꯄ꯭ꯂꯦꯗꯣ
ꯄꯣꯔꯠ ꯇꯧꯕ꯭ꯔꯥ
ꯑꯩꯗꯤ ꯕ꯭ꯔꯥꯖꯤꯜ ꯈꯛꯇ ꯁꯞꯄꯣꯔꯠ ꯇꯧꯒꯦꯅꯗꯤ ꯇꯧꯕꯅꯦ
ꯑꯩꯗꯤ ꯑꯍꯨꯝ ꯇꯧꯕꯅꯦ ꯑꯃꯥꯗꯤ ꯁꯤꯈ꯭ꯔꯦ ꯑꯅꯤꯗꯤ ꯍꯧꯖꯤꯛ ꯐꯥꯎ ꯍꯤꯡꯔꯒ ꯂꯩ
ꯀꯅꯥꯔ ꯑꯅꯤꯗꯤ
ꯐ꯭ꯔꯥꯟꯁꯒ ꯏꯁꯄꯦꯟ ꯉꯁꯤ ꯅꯨ
ꯑꯣ ꯑꯣ ꯍꯣꯏ ꯍꯣꯏ ꯐ꯭ꯔꯦꯟꯁꯨ ꯑꯣ ꯍꯣꯏ ꯐꯖꯩꯌꯦ
ꯐ꯭ꯔꯥꯟꯁꯅ ꯂꯥꯎꯅꯤꯗ ꯇ꯭ꯔꯣꯐꯤꯗꯤ
ꯑꯁ ꯈꯪꯗꯦ ꯍꯍ
ꯁꯦꯡꯕꯅꯤ ꯃꯣꯏꯒꯤ ꯄ꯭ꯂꯦ ꯃꯉꯣꯟꯗ ꯍꯥꯏꯕꯗꯤ ꯑꯇꯣꯞꯄ ꯇꯤꯝꯒ ꯌꯦꯡꯕ
ꯑꯣ
ꯗꯤꯐ꯭ꯔꯦꯟꯁ ꯃꯤꯁꯤꯒꯤ ꯇꯤꯝꯁꯨ ꯍꯧꯖꯤꯛ ꯐꯖꯗꯦ ꯃꯤꯁꯤꯒꯤ ꯇꯤꯝꯅ ꯅꯍꯥꯟꯁꯨ ꯀꯞ ꯀꯦꯄꯣ ꯕꯔꯗꯦꯒꯤ ꯇꯤꯝꯗ ꯁꯤꯅꯤꯡꯉꯥꯏ ꯂꯥꯛ ꯂꯩꯕꯒꯤ ꯑꯗꯨꯝ ꯍꯤꯡꯕꯅꯤ ꯃꯣꯏꯁꯦ
ꯑꯣ ꯑꯗꯨ ꯑꯣꯏꯔꯁꯨ ꯈ꯭ꯋꯥꯏꯗꯒꯤ ꯍꯩꯕ ꯌꯥꯎꯋꯤꯗꯅ ꯑꯥꯔꯖꯦꯟꯇꯤꯅꯥꯗꯨꯁꯨ ꯃꯦꯁꯤꯗꯣ
ꯐꯨꯠꯕꯣꯜꯗꯤ ꯏꯟꯗꯤꯚꯖꯨꯋꯦꯜ ꯒꯦꯝ ꯅꯠꯇꯦ ꯒ꯭ꯔꯨꯞꯀꯤ ꯒꯦꯝꯅꯦ ꯃꯤ ꯃꯥ ꯈꯛꯇ ꯁꯟꯅꯕ ꯉꯝꯗꯦꯕ
ꯑꯗꯨꯅꯦ ꯎꯝ
ꯑꯗꯨꯅ ꯑꯩ ꯍꯥꯏꯅꯤꯡꯕꯁꯦ ꯐ꯭ꯔꯥ ꯐ꯭ꯔꯥꯟꯁꯇꯗꯤꯀꯣ ꯐ꯭ꯔꯥꯟꯁꯇꯗꯤ ꯃꯤ ꯂꯣꯏꯅꯃꯛ ꯍꯥꯏꯕ ꯀꯤꯞꯄꯔ ꯉꯍꯥꯛ ꯈꯥꯛꯇꯅꯦꯕ ꯃꯣꯏꯒꯤ ꯈꯔ ꯁꯣꯟꯕꯁꯦ
ꯑꯣ
ꯑꯇꯣꯞꯗꯤ ꯂꯣꯏꯅꯃꯛ ꯑꯗꯨꯝ ꯍꯥꯏꯕꯁꯤꯡ ꯈꯛꯇꯅꯦꯕ
ꯑꯣ
ꯑꯗꯨꯒꯤ ꯃꯣꯏꯗꯤ ꯂꯥꯛꯑꯣꯅꯤ ꯍ ꯍ
ꯑ ꯍ ꯍ ꯐ꯭ꯔꯥꯟꯁ ꯑꯗꯨꯗꯤ ꯅꯪꯁꯦ ꯐ꯭ꯔꯥꯟꯁꯕꯣ ꯍꯣꯏ ꯍꯣꯏ ꯕꯣꯜ ꯀ ꯌꯦꯡꯅꯤꯡꯗ꯭ꯔꯦ ꯑꯩꯒꯤ ꯁꯤ ꯑꯁ ꯀꯩ ꯍꯥꯏꯁꯤꯔꯥ ꯑꯩꯅ ꯁꯞꯄꯣꯔꯠ ꯇꯧꯕ ꯇꯤꯝꯗꯣ ꯏꯂꯤꯃꯤꯅꯦꯠ ꯇꯧꯕꯒꯤ ꯕꯣꯜ ꯀ ꯌꯦꯡꯅꯤꯡꯗ꯭ꯔꯦ
ꯑꯩꯒꯤꯗꯤ ꯑꯅꯤ ꯋꯥꯠꯂꯤꯗ
ꯑꯣ ꯐꯩꯍꯦ ꯌꯥꯝ ꯂꯩꯕꯁꯦ ꯑꯥ ꯑꯃ ꯂꯩꯇ꯭ꯔꯁꯨ ꯑꯅꯤ ꯑꯍꯨꯝ ꯑꯗꯨꯝ ꯂꯩꯗꯅ ꯑꯍꯍ ꯍ
ꯍꯥꯥ ꯍꯥ
ꯑꯗꯣ ꯉꯝꯗꯕ ꯑꯩꯅꯗꯤ ꯑꯩꯅ ꯁꯞꯄꯣꯔꯠ ꯇꯧꯕꯗꯣ ꯍꯦꯛ ꯑꯗꯨꯗ ꯐꯣꯀꯁ ꯇꯧꯔꯒ ꯁꯄꯣꯔꯠ ꯁꯞꯄꯣꯔꯠ ꯇꯧꯕꯗ ꯑꯩꯗꯤ ꯑꯗꯨꯒꯤ ꯍꯧꯖꯤꯛꯇꯤ ꯑꯩꯒꯤ ꯐꯤꯐꯥ ꯋꯥꯔꯜ ꯀꯞꯗꯤ ꯂꯣꯏ ꯍ
ꯑꯩꯒꯤꯗꯤ ꯋꯥꯠꯂꯦ
ꯑ ꯑꯩꯒꯤꯗꯤ ꯂꯣꯏꯔꯦ ꯍꯥꯏꯇꯥꯔꯦ ꯅꯣꯏꯗꯨꯗꯤ ꯅꯣꯡ ꯆꯨꯕ꯭ꯔꯥ
ꯆꯨꯗꯤꯗ
ꯑꯣ ꯌꯥꯝ ꯐꯩꯗꯅ
ꯑꯌꯨꯛꯇꯛꯇꯨꯗꯤ ꯑꯌꯨꯛ ꯑꯗꯨꯗꯤ ꯈꯔ ꯈꯔ ꯅ ꯈꯤꯇꯪ ꯈꯤꯇꯪ ꯆꯨꯕ ꯃꯥꯜꯂꯦ
ꯑꯣ
ꯅꯨꯡꯁꯥ ꯌꯥꯝ ꯁꯥꯕꯁꯨ ꯅꯠꯇꯦ ꯍꯧꯖꯤꯛꯇꯤ ꯑꯗꯨ ꯑꯣꯏꯔꯁꯨ
ꯈꯨꯟꯗ ꯂꯩꯕ꯭ꯔꯥ ꯇꯝꯄꯥꯛꯇ ꯂꯩꯕ꯭ꯔꯥ
ꯑ ꯂꯝꯄꯥꯛꯇ ꯂꯩꯥꯛꯕꯅꯦ ꯂꯝꯄꯥꯛꯇ
ꯌꯥꯝ ꯐꯩꯗꯅ
ꯀꯔꯦꯁꯨ
ꯑꯣ
ꯅꯪ ꯀ꯭ꯔꯤ ꯁꯇꯤꯔꯥ
ꯑ ꯀꯕꯨꯏꯅꯦ
ꯑ
ꯅꯪꯗꯦ
ꯆꯃꯜ ꯔꯣꯃꯦ
ꯑꯗꯨꯅꯦ ꯔꯣꯡꯃꯩꯅꯤ ꯔꯣꯡꯃꯩꯅ ꯕꯦꯁꯅꯦ ꯅꯠꯇ꯭ꯔꯣ
ꯅꯪ ꯀꯕꯨ ꯍꯥꯏꯗ ꯅꯠꯇ꯭ꯔꯣ ꯅꯪ ꯉꯁꯥꯏ ꯀꯩ ꯀ ꯍꯥꯏꯕ ꯅꯠꯇ꯭ꯔꯣ
ꯀꯕꯨꯏ ꯍꯥꯏꯔꯁꯨ ꯆꯞ ꯃꯥꯟꯅꯏꯗꯅ ꯃꯅꯥꯗ꯭ꯔꯣ ꯀꯕꯨꯏꯒꯔꯣꯡꯃꯩ
ꯈꯥ
ꯀꯩꯒꯤ
ꯔꯤꯂꯤꯖꯟꯗꯣꯝ ꯇꯣꯡꯉꯥꯂꯦꯅ
ꯍꯦ ꯑꯗꯨꯗꯤ ꯑꯩ ꯈꯪꯗꯕ ꯃꯥꯜꯂꯦ ꯑꯗꯨꯗꯤ
ꯍꯣꯏ ꯅꯪ ꯈꯪꯅꯔꯣ ꯃꯥꯏ ꯍꯥꯏꯕꯅꯦ ꯅꯪꯁꯨ
ꯎꯝ
ꯁꯤ ꯂꯝꯄꯥꯛ ꯑꯁꯤꯗ ꯂꯝꯄꯥꯛꯇ ꯇꯝꯄꯥꯛꯇ ꯂꯩꯕꯁꯤꯡꯗꯣ
ꯑꯥ
ꯑꯗꯨꯝ ꯍꯥꯏꯕꯗ ꯇꯥꯎꯕ ꯃꯥꯜꯂꯤ ꯈꯪꯗꯦꯗ ꯑꯗꯨꯕꯨꯗꯤ ꯑꯗꯨꯝ ꯍꯥꯏꯕꯅꯤ
ꯅꯪ ꯈꯪꯗꯕꯒꯤꯅꯦ ꯆꯞ ꯃꯅꯥꯏꯌꯦ ꯀ
ꯐꯔꯦ ꯑꯗꯨꯗꯤ ꯆꯥꯛ ꯐꯖꯅ ꯆꯥꯔꯒ ꯂꯩꯔꯣ ꯅꯪꯁꯨ
ꯍꯣꯏ ꯍꯣꯏ
ꯍꯣꯔꯦꯟꯦꯟꯅ ꯐꯥꯎ ꯐꯅꯔꯁꯤꯀꯣ
ꯍꯣꯏ ꯍꯣꯏ ꯑꯗꯨꯝ ꯇꯧꯁꯦ
ꯍꯣꯏ ꯐꯔꯦ ꯐꯔꯦ
ꯎꯝ